ꯍꯜꯂꯣ
ꯇꯥꯔꯦ ꯇꯥꯔꯦ
ꯇꯠꯈ꯭ꯔꯤꯅꯦ ꯍꯥꯏꯕ
ꯀꯩꯒꯤꯅꯣꯑꯗꯨꯕꯣ ꯑꯩꯗꯤ ꯄꯥꯏꯗꯦꯕꯀꯣ ꯑꯩꯗꯤ ꯍꯦꯛ ꯁꯨꯃꯥꯏꯟ ꯇꯧꯕꯒ ꯑꯗꯨꯝ ꯈꯨꯝꯖꯜꯂꯒ ꯑꯗꯨꯝ ꯅꯥꯀꯟꯗ ꯊꯝꯒ꯭ꯔꯗꯣꯏꯅꯦꯕ
ꯎꯝ ꯈꯪꯗꯦ ꯑꯩꯉꯣꯟꯗꯩ ꯑꯗꯨꯝ ꯀꯩꯅꯣ ꯇꯧꯒ꯭ꯔꯦ ꯀꯩꯗꯧꯔꯤꯅꯣ ꯈꯪꯗꯦ
ꯁꯨꯔꯕꯖꯥꯠꯂ ꯁꯤꯅꯤ
ꯎꯝ ꯑꯩꯒꯤꯗꯣ ꯑꯃꯈꯛꯇꯪ ꯉꯥꯏꯔꯕꯅꯦꯕ ꯂꯣꯏꯗꯧꯕ
ꯁꯤꯒꯤꯁꯦ
ꯎꯝ
ꯎꯝ ꯑꯩꯒꯤ ꯋꯥꯠꯂꯤ
ꯑꯗꯣ ꯑꯩ ꯑꯃꯗꯨꯗꯤ ꯑꯅꯤꯗꯩ ꯍꯦꯟꯅ ꯇꯧꯗ꯭ꯔꯤꯌꯦ
ꯁꯤꯒꯤꯁꯦ ꯍꯥꯟꯅ ꯂꯣꯏꯁꯤꯜꯂꯒꯦ ꯇꯧꯕ ꯅꯠꯇ꯭ꯔꯗꯤ ꯑꯃ ꯉꯁꯥꯏꯗꯒꯤ ꯊꯥꯔꯛꯏꯗꯣ ꯍꯟꯁꯨ ꯍꯟ ꯗꯦ
ꯑꯗꯨꯅꯦ ꯑꯗꯨ ꯍꯜꯂꯒꯦꯅ ꯑꯩꯖꯨ ꯇꯧꯔꯤꯅꯦ ꯍꯥꯏꯕ
ꯑꯩꯖꯨ ꯁꯤꯖꯦ ꯍꯥꯟꯅ ꯂꯣꯏꯁꯜꯂꯒꯦ ꯑꯩꯗꯤ ꯋꯥꯠꯂꯤꯌꯦ
ꯃꯊꯪꯗꯤ ꯑꯃꯗꯨꯗ ꯑꯃꯨꯛ ꯀꯩꯅꯣ ꯇꯧꯔꯁꯨ ꯌꯥꯅꯤ
ꯁꯤꯖꯦ ꯂꯣꯏꯁꯤꯜꯂꯒ ꯍꯥꯏꯔꯒ ꯎꯝ ꯑꯇꯣꯞꯄ ꯑꯃ ꯄꯤꯌꯣꯅ ꯍꯥꯏꯒꯦ ꯇꯧꯕ ꯑꯗꯨꯒꯤꯅꯤꯗ
ꯀꯅꯥꯗꯅꯣ
ꯑꯁ ꯑꯃꯗꯣ
ꯅꯪꯒꯤꯗꯣ ꯄꯤꯌꯣ ꯍꯥꯏꯒꯦ ꯇꯧꯔꯤꯔꯕ
ꯑꯁ ꯉꯁꯥꯏ ꯍꯥꯏꯅꯕꯗꯣ ꯎꯝ
ꯑꯍꯨ ꯎꯝ
ꯑꯈꯣꯏꯒꯤ ꯑꯈꯣꯏ ꯂꯩꯃꯤꯟꯅꯕ ꯑꯃꯗꯤ ꯋꯥꯀꯤꯡ ꯆꯦꯟꯒꯤꯌꯦ
ꯑꯄꯤꯛꯄꯗꯨꯔ
ꯅꯠꯇꯦ ꯑꯃꯗꯣ ꯎꯝ
ꯎꯝ
ꯍꯟꯕꯨꯗꯤ ꯍꯜꯂꯛꯑꯅꯤ ꯀꯨꯏꯔꯦ ꯉꯁꯥꯏ ꯆꯠꯈꯤꯕꯅꯤ
ꯎꯝ ꯑꯁ ꯃꯕꯨ ꯆꯦꯟꯍꯧꯔꯕꯣ
ꯑꯃꯨꯛ ꯃꯨꯛ ꯃꯥꯅ ꯅꯤꯡꯖꯪꯉ ꯅꯤꯡꯖꯪꯉ ꯀꯥꯟꯗ ꯆꯠꯂꯦ ꯅꯨꯡꯇꯤꯒꯤꯗꯤ ꯆꯠꯇꯦ
ꯎꯝ
ꯑꯩ ꯁꯝꯖꯦ ꯀꯛꯊꯠꯅꯤꯡꯕꯅ ꯂꯣꯏꯔꯦ ꯕꯤꯕꯨꯂ ꯌꯥꯝ ꯆꯨꯔꯦ
ꯅꯪ ꯅꯁꯝ ꯀꯌꯥꯝ ꯁꯥꯡꯉꯒꯦ
ꯁꯝꯖꯦ ꯌꯥꯝ ꯁꯥꯡꯉꯨꯕꯩꯗꯤ ꯅꯠꯇꯦꯕ ꯁꯝꯁꯦ ꯌꯥꯎꯗꯕꯒ ꯁꯥꯔꯛ ꯄꯒꯤ ꯉꯛꯇ ꯀꯩꯗ ꯁꯨꯝ ꯁꯨꯔꯨ ꯁꯨ ꯔꯨ ꯅꯩꯁꯤꯜꯂꯒ ꯂꯩꯕꯁꯦ ꯑꯗꯨꯒ ꯏꯁꯤꯡꯁꯤꯁꯨ ꯐꯠꯇꯕꯒꯤ ꯁꯝꯁꯦ ꯌꯥꯗ꯭ꯔꯦꯕ ꯀꯦꯟꯕꯅꯦ ꯑꯗꯒꯤ ꯁꯤꯒꯤ ꯐꯤꯖꯤꯒ꯭ꯔꯤ ꯀꯩ ꯀꯩ ꯃꯌꯥꯝ ꯍꯥꯞꯆꯟꯕꯗꯨꯅ ꯁꯝ ꯑꯁꯤꯒꯨꯝꯕꯁꯦ ꯂꯨꯄꯧ ꯌꯥꯝ ꯍꯦꯟꯒꯠꯂꯤꯗꯅ ꯂꯨꯄꯧꯒꯨꯝꯕꯁꯨ ꯍꯦꯟꯒꯠꯂꯤ ꯑꯗꯨꯒꯤ ꯀꯛꯊꯠꯂꯒ ꯅꯥꯟꯅ ꯂꯩꯅꯤꯡꯉꯕ
ꯎꯝ ꯃꯗꯨꯅꯕꯨꯗꯤ ꯅꯪꯕꯨꯗꯤ ꯅꯁꯝꯗꯣ ꯈꯔ ꯌꯥꯝꯊꯔꯛꯑꯗꯤ ꯂꯣꯏꯅ ꯇꯥꯡꯕꯒ ꯃꯟꯖꯜꯂꯛꯑꯕꯅꯦ
ꯎꯝ ꯑꯗꯨꯅꯦ ꯑꯩꯁꯦ ꯑꯁꯦꯡꯕꯒꯤꯗꯤ ꯀꯩꯅꯣ ꯇꯧꯅꯤꯡꯉꯕꯅꯤ ꯀꯛꯅꯤꯡꯉꯕꯅꯦ ꯌꯥꯝ ꯊꯨꯕꯤꯗ
ꯅꯪ ꯀꯥꯏ ꯀꯛꯀꯦ ꯍꯥꯏꯅꯣ
ꯎꯝ ꯑꯩꯅ ꯀꯛꯑꯗꯤꯀꯣ ꯈꯤꯇꯪ ꯐꯕ ꯑꯃꯗ ꯀꯥꯛꯀꯦ ꯇꯧꯅꯤ ꯌꯥꯝꯅꯁꯨ ꯐꯕ ꯅꯠꯇꯕ ꯌꯥꯝꯅꯁꯨ ꯐꯠꯇꯕ ꯅꯠꯇꯕ
ꯀꯣꯛꯀ ꯉꯥꯎꯏꯗ ꯅꯪ ꯑꯗꯨ ꯂꯥꯛꯑꯒ ꯁꯝꯗꯣ ꯑꯃꯨꯛ ꯀꯩꯅꯣ ꯇꯧꯅꯤ ꯈꯟꯕꯗ
ꯑꯩꯁꯨ ꯌꯨꯝꯗ ꯂꯥꯛꯑꯣ ꯂꯥꯛꯑꯣ ꯈꯥꯡ ꯉꯝꯗ꯭ꯔꯦ
ꯀꯩꯒꯤ
ꯈꯪꯗꯦ ꯑꯩꯈꯣꯏꯗꯥꯅ ꯊꯕꯛ ꯇꯧꯅꯤꯡꯗꯕꯩꯅꯤ ꯀꯌꯥꯅꯒ ꯍꯥꯏꯌꯦ
ꯎꯝ ꯍꯣꯏ ꯅꯥ ꯀꯟꯗ ꯉꯥꯡꯅꯔꯤ ꯃꯌꯥꯝꯁꯦ ꯑꯩ ꯀꯣꯛꯀ ꯉꯧꯑꯦ
ꯑꯩ ꯍꯌꯦꯡꯁꯤ ꯂꯣꯏꯔꯗꯤ ꯍꯪꯆꯤꯠꯀꯨꯝꯕꯗꯤ ꯀꯩꯒꯨꯝꯕ ꯃꯣꯏꯒꯤ ꯍꯧꯒꯗꯕ ꯅꯨꯃꯤꯠꯇꯣ
ꯎꯝ
ꯈꯪꯉꯗꯤ ꯌꯨꯝꯗ ꯍꯥꯏꯗꯔꯒꯦ ꯇꯧꯅꯦ
ꯎꯝ ꯃꯣꯏ ꯀꯩꯅꯣꯒꯤꯁꯨ ꯎꯝ ꯑꯃ ꯑꯩꯈꯣꯏꯒꯤ ꯄꯥꯊꯣꯛꯄꯤꯗꯣ
ꯀꯩ ꯍꯥꯏꯅꯣ
ꯑꯩꯈꯣꯏꯒꯤ ꯍꯦꯛ ꯁꯨꯝ ꯄꯥꯊꯣꯛꯄꯤꯗꯣ
ꯀꯔꯤ ꯄꯥꯊꯣꯛꯄꯤ
ꯑꯩꯈꯣꯏꯅ ꯇꯧꯕꯗꯣ
ꯑꯥꯑꯥ
ꯑꯗꯨꯁꯨ ꯖꯠ ꯖꯠꯇꯤ ꯆꯪꯉꯦ
ꯑꯧ
ꯑꯩ ꯂꯣꯛꯇꯥꯛꯀꯤ ꯂꯦꯛꯄꯗꯣ ꯂꯦꯛꯅꯤꯡꯉꯦ ꯍꯥꯏꯕ ꯑꯩ ꯅꯪꯉꯣꯟꯗ ꯊꯥꯈꯤꯕꯗꯣ ꯌꯦꯡꯕ꯭ꯔꯥ ꯅꯪ
ꯌꯦꯡꯗꯔꯤ ꯑꯩꯁꯨ ꯌꯨꯝ ꯌꯥꯎꯕꯤꯗꯨꯅꯦ ꯃꯊꯛ ꯌꯥꯎꯕꯤꯗꯨꯅꯦ ꯑꯩꯅ ꯂꯦꯛꯅꯤꯡꯉꯤꯁꯦ
ꯅꯨꯄꯥ ꯅꯨꯄꯤ ꯂꯩꯕ ꯌꯥꯔꯣꯏ ꯍꯥꯏꯌꯦ ꯀꯩꯅꯣ ꯂꯨꯍꯣꯡꯗꯕꯗꯤ
ꯑꯗꯣ ꯍꯥꯏꯗꯤ ꯅꯨꯄꯤ ꯄꯨꯂꯞ ꯅꯨꯄꯥ ꯄꯨꯜꯂꯞ ꯆꯠꯂꯒ ꯂꯩꯕꯗꯤ ꯌꯥꯗ꯭ꯔꯣ ꯏꯃꯥꯟꯅꯕ ꯏꯃꯥꯟꯅꯕꯤ ꯒ꯭ꯔꯨꯞ ꯒ꯭ꯔꯨꯞ ꯀꯥ ꯑꯅꯤ ꯄꯤꯔꯗꯤ ꯀꯩꯁꯨ ꯀꯥꯏꯗꯦ ꯀꯩꯅꯣ ꯃꯣꯏꯅ ꯃꯣꯏꯒꯤ ꯑꯩꯈꯣꯏꯅ ꯑꯩꯈꯣꯏꯒꯤ
ꯑꯃ ꯑꯩꯈꯣꯏꯒꯤ ꯁꯤꯡꯖꯨ ꯑꯃ ꯃꯄꯥꯟꯒꯤ ꯍꯦꯛ ꯍꯦꯛ ꯂꯩꯕꯗꯣ
ꯎꯝ
ꯑꯗꯨꯗꯤ ꯑꯁꯣꯝꯀꯟꯒꯤ ꯈꯤꯇꯪ ꯃꯃꯥꯏ ꯈꯤꯇꯪ ꯄꯥꯛꯇꯛ ꯇꯧꯕꯤ ꯁꯟꯗꯣꯟꯒ ꯃꯌꯥꯝ ꯊꯤꯟꯕ ꯑꯃꯗꯣ
ꯎꯝ
ꯑꯗꯨꯗꯨ ꯃꯥꯒꯤ ꯄꯦꯁꯀ ꯍꯥꯡꯉꯦ ꯍꯥꯏꯕ
ꯀꯔꯤ ꯍꯥꯡꯉꯦ ꯍꯥꯢꯕ ꯃꯒꯤ
ꯑꯥ ꯑꯩ ꯅꯪꯉꯣꯟꯗ ꯊꯥꯛꯈꯤꯕꯅꯦ ꯀꯥꯟ ꯆꯤꯁꯤꯡꯁꯨ ꯋꯥꯥꯏꯅ
ꯌꯦꯡꯒꯦ ꯌꯦꯡꯒꯦ
ꯎꯝ ꯑꯁ ꯉꯥꯡꯅꯩ ꯃꯌꯥꯝꯁꯦ ꯑꯩ ꯀꯣꯛꯀ ꯉꯥꯎꯋꯦ
ꯁꯤꯁꯤꯃ ꯂꯣꯏꯁꯤꯂꯗꯤ ꯑꯩꯁꯨ ꯒ꯭ꯌꯥꯅ ꯅꯪꯒꯤ ꯑꯃꯥꯡꯗꯨꯁꯨ ꯂꯣꯏꯁꯟꯅꯕ ꯇꯧꯔꯣ ꯅꯠꯇ꯭ꯔꯗꯤꯀꯣ ꯑꯃ ꯑꯃ ꯀ ꯥꯩ ꯀꯣꯛ ꯃꯩ ꯉꯥꯎꯋꯦꯕ ꯄꯂꯞ ꯀꯩꯅꯣ ꯇꯧꯗ꯭ꯔꯗꯤ ꯑꯃ ꯑꯣꯏꯔ ꯑꯃ ꯄꯥꯏꯈꯠꯇ꯭ꯔꯗꯤ
ꯎꯝ ꯑꯃꯥ ꯃꯨꯛꯇꯧ ꯑꯃꯥ ꯃꯨꯛꯇꯧ ꯉꯝꯗꯦ ꯍꯥꯢꯕ
ꯑꯗꯨꯅꯦ
ꯃꯗꯨ ꯑꯁ ꯒꯥꯟ ꯇꯗꯦ ꯎꯝ ꯎꯝ ꯉꯥꯡ
ꯇꯥꯗꯕ ꯋꯥꯔꯤ ꯌꯥꯝ ꯄꯥꯏꯌꯦꯅ
ꯗꯨꯕꯨꯗꯤ ꯍꯥꯏꯔꯤ ꯆꯥꯠꯂꯣ
ꯄꯦꯜꯂꯦ ꯍꯧꯖꯤꯛ ꯌꯥꯝꯅ ꯂꯥꯝꯕ ꯃꯈꯣꯟꯜ ꯈꯔ ꯇꯥꯔꯛꯑꯅꯤ ꯅꯪ ꯍꯧꯖꯤꯛ
ꯀꯩꯗꯧ ꯀꯅꯥ ꯂꯛꯑꯦ
ꯂꯥꯛꯄꯩ ꯅꯠꯇꯦ ꯑꯩꯈꯣꯏꯒꯤ ꯎꯝ ꯎꯝ ꯑꯩꯗꯤ ꯄꯦꯜꯂꯦ ꯎꯝ ꯇꯜꯂꯦ ꯍꯥꯏꯕ ꯎꯝ ꯃꯄꯥꯟꯁꯤꯗ ꯊꯣꯛꯂꯛꯄ ꯌꯥꯝꯅ ꯀꯊꯨꯀꯥꯟ ꯇꯥꯕ ꯑꯃ ꯀꯟꯅ ꯊꯤꯟꯗꯣꯔꯛꯑꯦ ꯑꯩꯅ
ꯀꯩꯅꯣꯃ
ꯌꯨ ꯊꯂꯛꯄꯩ ꯌꯨ ꯊꯛꯄꯒꯤ ꯎꯝ ꯎꯝ ꯎꯝ
ꯀꯩꯩꯅꯣ ꯍꯥꯢꯁꯦ
ꯌꯨ ꯊꯛꯄꯒꯤ ꯑꯩꯅ ꯂꯝꯕꯤꯗ ꯊꯤꯜꯂꯤꯕ
ꯅꯣꯏ ꯌꯨꯝꯗ ꯂꯥꯛꯄ꯭ꯔꯕ
ꯑꯩꯈꯣꯢ ꯌꯨꯝꯗ ꯂꯥꯛꯄ ꯅꯠꯇꯦ ꯑꯩꯈꯣꯏꯒꯤ ꯈꯣꯕꯥꯒꯤ ꯃꯄꯨꯒꯤ ꯃꯅꯥꯎꯄꯥꯅꯦꯕ ꯃꯥꯁꯦ ꯈꯤꯇꯪ ꯀꯣꯛ ꯌꯥꯗꯦꯕ
ꯎꯝ
ꯑꯗꯨꯗꯨꯒꯤ ꯀꯩꯅꯣ ꯌꯨ ꯗꯨ ꯊꯣꯛꯆꯜꯂꯒ ꯃꯥꯗꯤ ꯁꯤꯗ ꯂꯩꯇ꯭ꯔꯤꯑꯕ ꯃꯥ ꯑꯥꯗ ꯒꯤ ꯂꯥꯛꯎ ꯌꯥꯗ꯭ꯔꯤꯑꯕ ꯍꯧꯖꯤꯛꯁꯦ ꯑꯗꯨꯝ ꯇꯨꯝꯕ ꯆꯠꯂꯦꯕ ꯁꯤꯗ ꯀꯩꯀꯥ ꯆꯥꯕ ꯀꯛꯄ ꯂꯣꯏ ꯇꯧꯔꯒ ꯇꯨꯝꯕꯁꯤꯅ ꯑꯗ ꯆꯠꯄ ꯑꯌꯨꯛ ꯉꯇꯥꯗꯩ ꯂꯥꯛꯑꯒ
ꯑꯗꯨꯗꯨꯒꯤ ꯑꯁ ꯂꯝꯕꯤꯅꯒ ꯃꯝꯕꯒ ꯑꯩꯗꯤ ꯀꯣꯛꯀ ꯉꯥꯎꯋꯦ ꯂꯥꯢꯃꯥ ꯎꯝ ꯈꯣꯏꯗꯧ ꯍꯦꯛꯇ ꯁꯥꯎꯅꯤꯡꯉꯛꯄ ꯑꯩꯅ ꯁꯤꯗ ꯇꯨꯃꯤꯟ ꯂꯩꯌꯨ
ꯑꯁꯤꯅꯦ ꯑꯩꯅ ꯄꯨꯈꯤꯁꯤꯗ ꯑꯃꯨꯛ ꯂꯪꯁꯤꯜ ꯂꯝꯗꯣꯏꯅꯦ ꯈꯣꯏꯗꯧꯖꯦ ꯍꯦꯛ ꯁꯥꯎꯅꯤꯡꯉꯥꯛꯄ ꯃꯤꯀꯨꯞꯇ
ꯅꯣꯏꯃꯥꯅ ꯅꯪ ꯑꯗꯨꯝ ꯊꯤꯟꯕ꯭ꯔꯣ ꯍꯥꯏꯁꯦ
ꯌꯨ ꯊꯛꯂꯛꯑꯗꯤ ꯊꯤꯜꯂꯦꯕ
ꯑꯥ
ꯌꯨꯊꯛꯇ꯭ꯔꯗꯤ ꯊꯤꯟꯗꯦ ꯆꯠꯂꯦꯕ ꯑꯗꯨꯝ ꯃꯥꯒꯤ ꯑꯃꯨꯛꯃꯨꯛ ꯑꯍꯝ ꯌꯨ ꯊꯛꯇ ꯌꯥꯗꯕꯃ ꯇꯧꯔꯤꯌꯦ
ꯎꯝ
ꯑꯗꯨꯗꯟ ꯁꯣꯏꯔꯤꯁꯤ ꯇꯨꯃꯤꯟꯅ ꯆꯠꯇꯦꯕ ꯈꯪꯉꯕ ꯑꯁ ꯆꯠꯂꯣ ꯅꯊꯟ ꯆꯠꯂꯣ ꯈꯣꯏꯗꯧ ꯍꯦꯛ ꯁꯥꯎꯅꯤꯡꯉꯛꯑꯦ ꯍꯥꯏꯕ ꯁꯤꯅꯦꯀꯣ ꯉꯁꯥꯏ ꯑꯩꯅ ꯊꯦꯡꯅꯔꯝꯃꯦꯕ ꯆꯥꯛ ꯆꯥꯕꯖꯦ ꯑꯁꯏꯗ ꯃꯥ ꯊꯣꯛꯎꯕꯒꯤ ꯋꯥꯛꯀꯤꯡꯖꯦ ꯊꯣꯛ ꯊꯣꯛꯑꯗꯤ ꯆꯥꯛ ꯆꯥꯕꯖꯦ ꯂꯥꯛꯑꯣ ꯍꯥꯏꯕꯖꯦ ꯇꯨꯃꯤꯟꯅ ꯂꯥꯛꯇꯦꯕ ꯈꯪꯉꯕ꯭ꯔ ꯁꯤ ꯌꯨ ꯊꯛꯆꯤꯜꯂ ꯂꯥꯛꯏꯅꯦꯕ
ꯎꯝ ꯑꯗꯣ ꯍꯌꯦꯡꯁꯦ ꯌꯦꯡꯗꯤ ꯌꯦꯡꯅꯤꯡꯉꯦ ꯅꯨꯄꯥꯗꯗꯤ ꯑꯃꯈꯛ ꯀꯩꯍꯥꯏꯒ꯭ꯔꯦ ꯍꯥꯟꯅ ꯚꯗꯤꯌꯣꯒ ꯌꯥꯝ ꯅꯝꯃꯝꯕ ꯅꯨꯄꯥ ꯑꯦꯜꯕꯝꯗꯒ ꯌꯥꯎꯕ꯭ꯔ ꯈꯪꯗꯦꯅꯦ ꯑꯃꯈꯛ ꯌꯥꯎꯋꯦ
ꯈꯪꯗꯤꯌꯦ
ꯑꯍꯝ ꯑꯍꯝ ꯅꯪꯅ ꯄꯥꯝꯕ ꯃꯤꯝꯁꯀꯤ ꯈꯔ ꯆꯦꯡꯇꯛ ꯇꯧꯕ ꯈꯔ ꯃꯁꯥ ꯐꯕꯗꯣ
ꯎꯝ
ꯑꯗꯨꯁꯨ ꯑꯗꯨꯝ ꯀꯩꯀꯥ ꯁꯤ ꯂꯥꯡꯕꯒꯤ ꯎꯏ ꯍꯥꯏꯕ ꯑꯩꯅ
ꯃꯣꯏ ꯇꯝꯃꯤꯌꯦ ꯍꯧꯖꯤꯛ
ꯀꯩꯅꯣ ꯂꯣꯏꯗ꯭ꯔꯤꯖꯥꯠꯂꯣ
ꯂꯣꯏꯗꯦ ꯏꯕꯦꯝꯃ ꯉꯍꯥꯟ ꯎꯏꯌꯦ ꯈꯪꯕ꯭ꯔ
ꯑꯈꯣꯏꯒ ꯃꯥꯟꯅꯗꯕ꯭ꯔꯕ
ꯃꯥꯁꯦ ꯑꯈꯣꯏꯅ ꯂꯩꯀꯟꯗꯒꯤ ꯑꯗꯨꯝ ꯂꯩꯗꯅꯀꯣ ꯑꯗꯨꯒ ꯀꯩꯒꯤꯅꯣ ꯈꯪꯗꯦ ꯑꯗꯨꯝ ꯍꯧꯖꯤꯛꯁꯨ ꯑꯗꯨꯝ ꯂꯩ ꯍꯥꯏꯕ
ꯇꯣꯝꯅꯤ ꯃꯣꯏ ꯁꯦꯃꯤꯁꯇꯔꯅ ꯁꯤꯟꯈꯤꯕꯅꯤꯅꯅꯦ ꯑꯗꯨꯝ ꯂꯣꯏꯗ꯭ꯔꯤ ꯐꯥꯎꯗꯤ ꯃꯣꯏ ꯑꯗꯨꯝ ꯇꯧꯗꯣꯏ ꯑꯣꯏꯔꯝꯅꯤꯕ ꯑꯩꯅ ꯃꯁꯛ ꯊꯣꯛꯅꯦꯕ ꯅꯨꯄꯤ ꯑꯃ ꯋꯦꯠ ꯊꯥꯡꯒꯠꯄꯗꯣ ꯈꯪꯕ꯭ꯔ
ꯈꯪꯗꯦ ꯑꯗꯨꯗꯤ
ꯑꯃ ꯋꯦꯠ ꯆꯥꯝ ꯅꯤꯝꯐꯨ ꯊꯥꯡꯒꯠꯄ ꯑꯃ ꯌꯥꯎꯕꯅꯦꯕ ꯑꯗꯨꯗꯣ ꯀꯩꯅꯣ ꯇꯧꯋꯦ ꯑꯗꯨꯗꯨꯒ ꯂꯦꯞꯃꯤꯟꯅ ꯀꯟꯗ ꯃꯗꯣ ꯏꯅꯦꯝ ꯅꯦꯝꯃꯤꯕ
ꯅꯦꯝꯃꯤ ꯏꯕꯦꯝꯃ ꯈꯨꯅꯦꯝꯃ
ꯑꯗꯨ ꯃꯗꯣ ꯈꯤꯇꯪꯒ ꯋꯥꯡꯉꯝꯃꯗꯤ ꯄꯣꯁ ꯇꯅꯤ ꯍꯥꯏꯕ
ꯈꯣꯏ ꯇꯃꯣ ꯍꯣꯏꯒꯨꯝꯕꯒꯤ ꯐꯤꯕꯝ ꯑꯃ ꯆꯪꯉꯤꯌꯦ
ꯆꯠꯂꯣ ꯌꯥꯔꯦ ꯆꯠꯂꯣ ꯌꯥꯔꯦꯁꯦ ꯆꯣ ꯀꯣꯛꯀꯥ ꯉꯥꯎꯋꯦ ꯊꯥꯗꯣꯛꯈ꯭ꯔꯦ ꯑꯩ
ꯃꯦꯝꯃꯨꯈꯥꯅ ꯍꯣꯇꯦꯜ ꯑꯃꯒꯤ ꯊꯕꯛꯀꯤ ꯊꯥꯔꯛꯏꯁꯦ ꯎꯔꯕ
ꯑꯥ ꯉꯁꯥꯏ ꯊꯥꯔꯛꯄꯗꯨꯔꯥ ꯑꯁꯤ ꯀꯩ ꯍꯣꯇꯦꯜꯒꯤꯅꯣ ꯃꯥꯗꯣ ꯀꯩ ꯃꯐꯝ ꯀꯩꯅꯣꯝꯃꯥ ꯍꯥꯏꯔꯝꯃꯦ
ꯀꯩ ꯃꯐꯝ ꯑꯣꯏ ꯑꯗꯨꯗ
ꯁꯤꯁꯦ ꯒꯣ ꯑꯃꯨꯛꯀ ꯌꯦꯡꯒꯦ ꯁꯤꯁꯤꯡꯁꯦ ꯂꯥꯏꯔꯤꯛ ꯌꯥꯝ ꯄꯥꯗ ꯃꯥꯜꯂꯤꯅꯦ
ꯎꯍꯝ ꯀꯅꯥꯅꯣ ꯄꯥꯢꯁꯤꯅ
ꯃꯦꯁꯦꯁ ꯑꯃ ꯂꯥꯛꯄꯅꯤ ꯌꯦꯡꯉꯨ
ꯑꯣ ꯑꯩꯈꯣꯏꯒꯤ ꯀꯩꯅꯣꯒꯤ ꯑꯗꯨꯏ ꯒ꯭ꯔꯨꯞꯇꯨꯔꯥ
ꯎꯝ
ꯅꯣ ꯍꯥꯏꯔꯛꯏꯔꯥ
ꯅꯠꯇꯦꯗ ꯑꯣ ꯁꯤꯁꯦ ꯃꯍꯥꯔꯥꯁꯇ꯭ꯔꯗ
ꯑꯣ ꯑꯗꯨꯅꯦ ꯄꯩꯁꯥꯥ ꯀꯩ ꯊꯕꯛꯀꯤꯅꯣꯗꯣ ꯑꯩ ꯑꯩ ꯐꯖꯅ ꯍꯝ ꯐꯖꯅꯗꯤ ꯌꯦꯡꯉꯝꯗ꯭ꯔꯦꯕ
ꯍꯣꯇꯦꯜꯅꯦꯕ ꯁꯤꯗ ꯃꯤ ꯀꯧꯔꯤꯁꯦ ꯃꯤ ꯌꯥꯝ ꯀꯧꯑꯦ ꯐ꯭ꯔꯟ ꯑꯣꯐꯤꯁꯁꯨ ꯀꯧꯋꯦ ꯒꯦꯁ ꯔꯤꯂꯦꯁꯟꯁꯨ ꯑꯦꯐ ꯑꯦꯝꯕꯤ ꯑꯗꯒꯤ ꯀꯤꯠꯆꯟꯒꯤꯁꯨ ꯍꯥꯎꯁ ꯀꯤꯞꯄꯤꯡꯁꯨ ꯃꯦꯟꯇꯦꯅꯦꯟꯁꯁꯨ ꯁꯦꯀꯨꯔꯤꯇꯤꯁꯨ ꯃꯌꯥꯝ ꯖꯤꯝ ꯑꯦꯇꯦꯟꯗꯦꯟꯁꯨ ꯀꯧꯋꯦ ꯑꯁ ꯖꯤꯝ ꯖꯤꯝꯒꯤ ꯀꯩꯅꯣ ꯇ꯭ꯔꯦꯅꯔꯒꯨꯝ ꯑꯅꯧꯕ ꯍꯥꯡꯕ ꯃꯥꯜꯂꯦ ꯃꯥꯏꯁꯦ
ꯑꯗꯨꯅꯦ ꯑꯅꯧꯕ ꯍꯥꯡꯕꯒꯤ ꯑꯣꯏꯔꯝꯅꯤꯕ ꯑꯗꯨꯃꯥꯏꯅ ꯀꯧꯋꯤꯗꯣ
ꯀꯩꯅꯣꯅꯦ ꯃꯣꯏꯁꯦ ꯖꯄꯅꯤꯁ ꯈꯛꯇꯒꯤ ꯑꯣꯏꯕ
ꯎꯝ ꯎꯝ ꯑꯥ ꯃꯣꯏ ꯍꯧꯖꯤꯛ ꯖꯄꯅꯤꯁ ꯇꯝꯃꯤꯁꯤꯡꯁꯤꯗꯤ ꯂꯣꯏꯗꯤ ꯂꯣꯏꯗꯣꯏ ꯇꯧꯔꯝꯃꯅꯤ
ꯑꯗꯣ ꯃꯣꯏ ꯑꯁꯤꯗ ꯖꯄꯅꯤꯁ ꯍꯩꯕ ꯑꯃꯁꯤꯒꯤ ꯒꯦꯁ ꯔꯤꯂꯦꯁꯟꯁꯤꯞꯁꯦ ꯑꯁꯤꯗ ꯆꯪꯕꯗ ꯈꯜꯂꯅꯤ ꯃꯣꯏ ꯋꯥꯔꯤ ꯁꯥꯟꯅꯕꯒꯤ
ꯍꯣꯏ ꯑꯗꯨꯕꯨꯗꯤ ꯍꯥꯏꯗꯤ ꯑꯇꯩ ꯖꯄꯞꯄꯥꯟꯅꯤꯁ ꯀꯣꯏ ꯂꯥꯛꯄꯁꯤꯡꯗꯣ ꯑꯗꯨꯗꯨꯒ ꯑꯗꯨꯏ ꯑꯗꯨꯏꯁꯨ ꯑꯁ ꯈꯪꯗꯦꯗ ꯃꯣꯏ ꯑꯩꯅ ꯍꯥꯏꯕꯅꯦ ꯅꯣꯏ ꯎꯍꯝ ꯏꯃꯥꯟꯕꯤ ꯑꯃ ꯇꯝꯃꯤꯗꯅ ꯑꯗꯨꯒꯤ
ꯎꯝ
ꯅꯣꯏꯁ ꯊꯕꯛꯁꯦ ꯁꯣꯏꯔꯣꯏ ꯑꯗꯨꯀꯣ